ꯍ
ꯋꯥꯔꯤ ꯍꯦꯛ ꯅꯨꯡꯉꯥꯏꯔꯀꯥꯟꯗ ꯀꯩꯅꯣ ꯇꯧꯈ꯭ꯔꯦꯗꯅ
ꯍꯣꯏ ꯇꯠꯈꯔꯦ꯫
ꯋꯥꯔꯤ ꯂꯣꯏꯗ꯭ꯔꯤꯉꯩꯗ ꯇꯠꯄ ꯍꯥꯜꯂꯦ꯫
ꯎꯝ ꯍꯧꯖꯤꯛꯇꯤ ꯇꯥꯕ ꯅꯨꯡꯉꯥꯔꯤ ꯏꯀꯣ ꯇꯥꯗ꯭ꯔꯦ꯫ ꯇꯨꯝꯅꯤꯡꯗ꯭ꯔꯤꯕꯣ ꯅꯪꯕꯣ?
ꯇꯨꯝꯅꯤꯡꯗꯔ꯭ꯦꯗ꯫
ꯏꯁ
ꯇꯨꯝꯅꯤꯝꯕ ꯐꯥꯎꯗꯦ꯫
ꯅꯪ ꯉꯁꯥꯏ ꯅꯨꯡꯗꯤꯟ ꯇꯨꯝꯕ꯭ꯔꯣ꯫
ꯅꯨꯡꯊꯤꯟꯗꯤ ꯇꯨꯝꯈꯔꯦ ꯑꯦ ꯉꯁꯥꯏ
ꯇꯨꯃꯦ
ꯑꯥ
ꯅꯪ ꯅꯨꯡꯊꯤꯟ ꯇꯨꯃꯨꯕꯩ ꯑꯣꯏꯔꯝꯒꯅꯤ꯫
ꯑꯗꯨꯏꯔꯥ ꯈꯪꯗꯦ ꯅꯍꯥꯟ ꯒꯁꯨ ꯑꯇꯣꯇꯨꯝ ꯇꯨꯝꯕꯗꯤ ꯊꯦꯡꯉꯦ ꯑꯗꯨꯝ ꯇꯨꯃꯦ ꯇꯨꯝꯕ ꯌꯥꯗꯕꯒꯤ
ꯅꯨꯡꯊꯤꯟ ꯇꯨꯝꯃꯒꯤ ꯇꯨꯝꯅꯤꯡꯉꯣꯏꯗꯝꯅꯤ ꯀꯩꯅꯣ ꯅꯨꯡꯊꯤꯟ ꯐꯖꯅ ꯇꯨꯝꯃꯔꯣꯅꯤ ꯅꯪ
ꯇꯨꯝꯗ꯭ꯔꯁꯨ ꯑꯗꯨꯝ ꯇꯨꯝꯅꯤꯡꯕ ꯐꯥꯎꯗꯦꯕ꯫
ꯀꯔꯤꯔꯣ ꯅꯥꯀꯣꯛꯁꯤ ꯀꯩꯅꯣꯝ ꯇꯧꯔ ꯃꯥꯜꯂꯦꯗꯤ
ꯑꯗꯨꯅꯦ ꯑꯗꯨꯒꯤꯅꯦ ꯑꯩꯅ ꯍꯥꯏꯔꯤꯗꯣ
ꯀꯔꯤ ꯂꯩꯒꯦ ꯍꯥꯏꯖꯣꯛꯁꯨ ꯑꯩꯉꯣꯟꯗ ꯍꯥꯏꯕꯤꯗꯦ ꯑꯩ ꯀꯅꯥ ꯈꯪꯅꯤ ꯅꯪ ꯑꯩꯉꯣꯟꯗ ꯍꯥꯏꯕꯗꯣ ꯋꯥꯈꯜ ꯅꯨꯡꯉꯥꯏꯇꯦ ꯈꯣꯠꯇꯦ꯫ ꯀꯩꯗꯧꯔꯒꯦ ꯒꯣꯟꯁꯨ ꯁꯦꯡꯅ ꯍꯥꯏꯔꯛꯇꯦ꯫
ꯀꯩꯝꯇ ꯌꯥꯝ ꯀꯩꯅꯣ ꯋꯥꯈꯜꯗꯤ ꯅꯨꯡꯉꯥꯏꯇꯕꯒꯨꯝꯕꯗꯤ ꯂꯩꯇꯦꯗ ꯑꯗꯨꯒꯨꯝꯕꯗꯤ꯫
ꯀꯩ ꯂꯩꯒꯦꯕ ꯑꯗꯨ ꯀꯔꯤ ꯅꯪ ꯀꯩꯅꯣꯝꯗꯤ ꯂꯩꯔꯝꯒꯅꯤ ꯎꯝ
ꯈꯪꯗꯦꯗ ꯀꯥꯏꯅ ꯈꯪꯗꯦꯗ ꯑꯩꯉꯣꯟꯗꯒ ꯋꯥ ꯂꯣꯠꯂꯤꯅꯦ ꯁꯤ ꯏ ꯆꯩ ꯆꯥꯅꯤ꯫
ꯂꯣꯇꯦꯍꯦ ꯀꯩꯒꯤ ꯋꯥ ꯂꯣꯇꯣꯏꯅꯣ ꯑꯩ
ꯑꯗꯨꯃꯥꯏ ꯇꯧꯔꯤ ꯑꯗꯨꯃꯥꯏꯅ ꯇꯧꯔꯤ ꯈꯣꯠꯂꯤ ꯐꯖꯅ ꯍꯥꯏ ꯍꯥꯏꯕꯤꯔꯗꯤ ꯒꯌꯥꯟ ꯇꯥꯔꯦꯗꯅ ꯑꯥꯈꯣꯏꯁꯨ
ꯉꯔꯥꯡꯗ ꯑꯩ ꯍꯥꯏꯗꯨꯗꯤ ꯑꯩ ꯋꯥꯈꯜ ꯀꯩꯅꯣ ꯇꯧꯋꯤ ꯋꯥꯔꯤ ꯁꯥꯕꯁꯨ ꯀꯩꯅꯣ ꯇꯧꯔꯣ ꯍꯥꯏꯅ
ꯍꯣꯏꯅꯦ ꯑꯗꯣ ꯀꯩꯅꯣ ꯇꯧꯔꯦ ꯍꯥꯏꯕꯗꯨ ꯅꯪ ꯅꯁꯥꯗꯤ ꯈꯪꯉꯝꯃꯅꯦꯕ ꯑꯩꯗꯤ ꯈꯪꯗꯦꯕ ꯗꯣ ꯅꯪ ꯀꯩꯅꯣ ꯇꯧꯋꯦ ꯍꯥꯏꯕꯗꯣ ꯀꯩꯅꯣꯝꯗꯤ ꯇꯧꯔꯦꯗꯤ ꯈꯪꯉꯦꯕ ꯃꯔꯝꯗꯣ ꯈꯪꯗꯦꯕ꯫
ꯑ ꯎꯝ ꯑꯩ ꯀꯩꯅꯣ ꯇꯧꯔꯅꯤ ꯑꯩ ꯑꯃꯨꯛ ꯅꯉꯣꯟꯗ ꯍꯥꯏꯔꯤꯁꯦ ꯅꯪꯁꯨ ꯒ꯭ꯌꯥꯟ ꯇꯥꯗꯦꯕ ꯑꯩ ꯅꯍꯥꯟꯗꯣ ꯋꯥꯈꯜ ꯅꯨꯡꯉꯥꯏꯅꯤꯉꯥꯏ ꯋꯥꯔꯤ ꯁꯥꯔꯛꯑꯣ ꯍꯥꯏꯕꯗꯣ
ꯍꯣꯏ ꯋꯥꯈꯜ ꯅꯨꯡꯉꯥꯏꯅ ꯋꯥꯔꯤ ꯁꯥꯒꯗꯕꯗꯣ ꯎꯝ ꯑꯗꯨꯅ ꯑꯗꯨꯗꯤ ꯂꯥꯏꯔꯤꯅ ꯅꯪ ꯋꯥꯈꯜ ꯅꯨꯡꯉꯥꯏꯇꯕꯗꯣ ꯑꯗꯨꯒꯤ ꯃꯔ ꯃꯔꯝꯗꯣ ꯈꯪꯅꯤꯡꯉꯦꯕ꯫
ꯑꯁ ꯑꯗꯨ ꯌꯥꯝ ꯅꯨꯡꯉꯥꯏꯇꯕꯒꯤ ꯋꯥꯈꯜꯁꯨ ꯅꯠꯇꯕ ꯈꯪꯗꯦ ꯑꯩꯁꯨ ꯒ꯭ꯌꯥꯟ ꯇꯅꯤ ꯍꯥꯏꯗꯤ ꯍꯥꯏꯕꯁꯨ ꯍꯩꯇ꯭ꯔꯦ ꯑꯁꯤꯁꯦ ꯑꯗꯨꯒꯤꯅꯤ
ꯑꯍꯥ ꯍꯦ ꯑꯍꯦ ꯀꯩꯗꯧꯔ ꯖꯥꯠꯅꯣ
ꯈꯪꯗꯦ ꯎꯛ ꯀꯅꯥ ꯀꯅꯥꯗ
ꯂꯥꯏꯌꯦꯡꯕꯅ ꯀꯣꯛ ꯆꯥꯛꯄꯒꯤꯗꯣꯛꯇꯗ ꯀꯣꯁꯥꯒ ꯀꯤꯗꯨꯣ ꯇꯔ ꯂ ꯑ ꯑꯗꯨ ꯑꯗꯨꯅ ꯐꯔꯅ ꯂꯑꯣ
ꯎꯝ ꯀꯣꯛ ꯆꯥꯒꯦ ꯇꯧꯔꯦ
ꯎ ꯀꯣꯛ ꯆꯥꯛꯀꯦ ꯇꯧꯕ ꯅꯠꯇꯦ ꯆꯥꯛꯑꯕꯅꯤ ꯅꯪꯁꯦ
ꯆꯥꯒ ꯃ
ꯆꯥꯛꯄ ꯍꯧꯔꯕꯅꯦ ꯀꯣꯛ ꯆꯥꯛ ꯀꯣꯛ ꯆꯥꯛꯀꯦ ꯇꯧꯋꯦ ꯀ ꯇꯧꯒꯦꯕ ꯅꯠꯇꯦ ꯆꯥꯛꯄ ꯍꯧꯔꯕꯅꯤꯅ
ꯑꯗꯨꯅꯦ
ꯍꯌꯦꯡ ꯄꯨꯡ ꯀꯌꯥꯗ ꯀ꯭ꯂꯥꯁ ꯇꯥꯇꯤꯅꯣ
ꯄꯨꯡ ꯇꯔꯥꯗ ꯈꯪꯗꯦ ꯍꯧꯖꯤꯛ ꯍꯥꯏ ꯍꯥꯏꯕꯗꯤ ꯒ꯭ꯌꯥꯟ ꯇꯥꯔꯦꯕ ꯈꯔ ꯉꯥꯟꯟꯅ ꯆꯠꯄ ꯃꯇꯝ ꯂꯩꯌꯦ ꯈꯔ ꯊꯦꯡꯅ ꯆꯠꯄ ꯃꯇꯝ ꯂꯩꯕ ꯑꯗꯨꯒꯤ
ꯑꯣ ꯉꯟꯅ ꯆꯠꯂꯣ ꯉꯟꯅ ꯆꯠꯂꯣ
ꯉꯟꯅ ꯆꯠꯂꯒ ꯉꯟꯅ ꯍꯅꯉꯥꯏ ꯇꯧꯗꯣꯏꯔꯥ ꯈꯟꯕ
ꯇꯃꯥꯏ ꯇꯕꯣ
ꯎꯝ
ꯎꯁꯤꯅ ꯈꯣꯡꯖꯒꯆꯩꯗ
ꯃꯄꯥꯟꯅ ꯂꯩꯕꯒꯤꯅꯦ ꯃꯅꯨꯡ ꯆꯪꯉꯨ ꯌꯨꯝꯗ
ꯃꯅꯨꯡꯗ ꯁꯥꯏꯕ
ꯅꯪ ꯑꯗꯨꯗꯤ ꯑꯁꯤꯁ ꯅꯨꯡꯗꯥꯡ ꯑꯗꯨ ꯄꯥꯔ
ꯃꯅꯨꯡꯗ ꯅꯦꯠꯋꯥꯛꯁꯨ ꯀꯌꯥ ꯅꯨꯡꯉꯥꯏꯇꯕꯅꯦ ꯇꯃꯤꯅꯤꯗ
ꯔꯥꯟꯥꯛ ꯅꯉꯥꯏꯔꯗꯤ ꯐꯒꯗꯧꯕ ꯀ ꯑꯩꯈꯣꯏꯅꯦ ꯃꯥꯅꯤꯁꯦ ꯈꯔꯟꯅ ꯅꯥꯔꯒ ꯂꯩꯔꯤꯛꯇ ꯐꯒ ꯂꯧꯋꯤ ꯌꯨꯝꯁꯦ
ꯀꯩ ꯍꯥꯏꯅꯣ
ꯌꯨꯝꯁꯦ ꯈꯔ ꯅꯅꯥꯛꯑꯒ ꯂꯩꯗꯤ ꯐꯒꯗꯕ
ꯌꯨꯝ ꯅꯥꯒ ꯀꯩꯗꯧꯗ꯭ꯔꯤꯕ
ꯑꯁ ꯊꯃ ꯌꯥꯗꯒꯗꯤꯦ ꯑꯗꯨ ꯅꯪꯁꯨ ꯇꯨꯝꯗ꯭ꯔꯤꯉꯩꯗ ꯑꯗꯨꯝꯋꯀꯤꯡ ꯌꯥ ꯇ ꯇ ꯆ ꯌꯥꯏ
ꯆꯠꯁꯦ ꯆꯠꯁꯤꯦ ꯍꯥꯟꯆꯤ ꯆꯠꯁꯦ ꯌꯥꯔꯣ
ꯁꯦꯔꯥ ꯍꯥꯏꯕ ꯑꯩ ꯍꯧꯋꯥꯠꯄꯁ ꯈꯪꯅꯤꯦ ꯅꯪꯅ ꯑꯃꯨꯛ ꯍꯧꯗꯣꯛ ꯇꯥꯕ
ꯑꯦ ꯑꯩꯗꯤꯀꯣ ꯑꯩꯁꯨ ꯉꯟꯇꯥꯁꯦ ꯄꯨꯡ ꯃꯉꯥꯃ ꯈꯥ ꯅꯠꯇ꯭ꯔꯒ ꯄꯨꯡ ꯃꯉꯥꯗ ꯑꯗꯨꯝ ꯑꯗꯨꯝ ꯃꯦꯀꯞ ꯊꯣꯛꯄꯅꯦꯕꯀꯣ ꯃꯤꯗ ꯊꯣꯛꯣꯂꯛꯀꯅꯤ ꯑꯗꯨꯒ ꯑꯗꯨꯒ ꯄꯨꯡ ꯀꯩꯅꯣꯗ ꯇꯔꯨꯛ ꯁꯤ ꯃꯈꯥꯏꯗꯗ ꯑꯃꯨꯛ ꯀꯔꯤ ꯍꯥꯏꯁꯤꯦ ꯇꯨꯝꯃꯤꯔꯒꯅꯦꯕ ꯑꯃꯨꯛ
ꯎꯝ
ꯑꯗꯨꯗꯒꯤ ꯇ ꯑꯗꯨꯗꯒꯤ ꯇ ꯍꯟꯊꯈ꯭ꯔꯗꯤ ꯄꯨꯡ ꯃꯥꯄꯜ ꯑꯏꯗ ꯑꯃꯨꯛ ꯍ ꯍꯧꯒꯠꯇꯣꯏꯅꯤ
ꯑꯥ
ꯑꯩꯈꯣꯏꯗꯤꯀ ꯃꯤ ꯌꯥꯝ ꯂꯩꯕꯅꯤꯅ ꯑꯌꯨꯛ ꯉꯟꯇꯥꯁꯨ ꯍꯧꯒꯠꯄ ꯌꯥꯎꯋꯤ ꯃꯤ ꯂꯥꯡꯕ ꯈꯣꯠꯄ ꯇꯧꯕꯗꯣ ꯑꯗꯨꯅ ꯄꯨꯡ ꯃꯉꯥ ꯃꯉꯥ ꯃꯈꯥꯏꯗꯅꯦ ꯍꯦꯛꯇ ꯃꯦꯀꯞ ꯊꯣꯛꯂꯛꯑꯦꯕ
ꯑꯣ
ꯍꯌꯦꯡꯁꯦ ꯄꯨꯡ ꯍꯥꯏ ꯍꯌꯦꯡꯁꯦ ꯄꯨꯡ ꯃꯉꯥꯗ ꯑꯗꯨꯝ ꯃꯤꯠ ꯃꯦꯒꯑꯞ ꯊꯣꯛꯂꯛꯄꯅꯦ ꯁꯣꯏꯗꯅ
ꯑꯣ ꯅꯪꯒꯤ ꯇꯥꯏꯃꯤꯡꯅꯦꯕ
ꯃꯤꯅꯤ ꯍ
ꯍꯩꯌꯦ ꯑꯗꯨꯁꯨ ꯑꯩꯈꯣꯏ ꯉꯟꯇꯥ ꯉꯟꯇꯥ ꯍꯧꯒꯠꯄ ꯗꯤ ꯐꯕꯅꯤꯅ ꯑꯩꯈꯣꯏꯅ ꯍꯧꯒꯠꯄ ꯉꯝꯗꯕꯒꯤ ꯋꯥꯅꯦꯕ
ꯍꯣꯏ ꯋꯥꯛꯀꯤꯡ ꯈꯔ ꯈꯔ ꯆꯠꯂꯣ ꯅꯪꯗꯣ ꯌꯥꯔꯔꯣꯏ
ꯎꯝ ꯍ ꯆꯠꯁꯦꯔ ꯈꯥꯟ ꯅꯪ ꯅꯪꯗꯤ ꯑꯃꯨꯛ ꯊꯕꯛ ꯑꯃꯨꯛ ꯊꯕꯛ ꯂꯩꯌꯦ ꯑꯗꯨꯃꯥꯏꯅ ꯇꯧꯋꯤ
ꯅꯨꯡꯁꯤꯠ ꯅꯨꯡꯁꯤꯠ ꯅꯨꯡꯁꯥ ꯑꯐꯕꯗꯣ ꯂꯧꯔꯨꯔꯕ ꯂꯧꯔꯨꯔꯕ
ꯑ ꯑꯋꯥ ꯋꯥꯗꯨ ꯅ ꯋꯥꯗꯦꯁ
ꯑꯩꯅ ꯍꯧꯒꯠꯄ ꯉꯝꯗꯦ ꯍꯥꯏꯔꯒ ꯑꯩ ꯑꯗꯨꯝ ꯍꯧꯗꯣꯛꯀꯦꯅꯦ ꯌꯥꯏꯅꯦ
ꯎꯝ ꯐꯤꯔꯝ
ꯑꯩ ꯑꯗꯨꯝ ꯍꯌꯦꯡꯁꯨ ꯍꯣꯡꯗꯣꯛꯄꯤꯌꯔꯣ
ꯌꯦꯟꯗꯤ ꯍꯎꯗ ꯀꯤꯅꯤ
ꯅꯨꯡꯗꯥꯡ ꯋꯥꯏꯔꯝꯁꯨ ꯑꯗꯨꯝ ꯋꯥꯛꯀꯤꯡ ꯆꯠꯄ ꯌꯥꯏ ꯅꯪ ꯅꯣꯏ ꯐ꯭ꯔꯤꯗ ꯑꯗꯨꯝ ꯂꯩꯔꯒ ꯐꯤꯔꯤꯖ ꯂꯩ
ꯎꯝ ꯏꯂ
ꯑꯥꯏ ꯇꯤ ꯑꯥꯏ ꯀ꯭ꯂꯥꯁ ꯌꯥꯎꯗ꯭ꯔꯒꯅ ꯕꯖꯥꯔꯗ ꯀꯣꯟ ꯇꯨꯕ ꯆꯠꯄꯀꯣ ꯐꯩ ꯐꯩ ꯍꯣꯠꯅꯕꯗꯤ ꯌꯥꯝ ꯀꯂ ꯏꯆꯟ ꯏꯆꯟꯁꯦ
ꯑꯁ ꯀꯜ ꯂꯩꯗ ꯀꯩꯩꯅ
ꯀꯜꯂ ꯀꯩꯅꯣ ꯀꯟꯕꯩ ꯅꯠꯇ꯭ꯔꯣ
ꯄꯦ ꯑꯗꯨꯨꯝ ꯆꯁꯦꯔ ꯈꯜꯂꯒ ꯆꯂꯤꯦꯅꯤ
ꯆꯠꯂꯣ ꯆꯠꯂꯣ ꯆꯠꯂꯣ ꯋꯥꯛꯀꯤꯡ ꯆꯠꯄꯁꯦ ꯐꯕꯅꯦ ꯅ ꯋꯥꯛꯀꯤꯡ ꯆꯠꯂꯒꯗꯤ ꯆꯥꯛꯁꯨ ꯈꯔ ꯑꯗꯨꯝ ꯆꯥꯕ ꯍꯦꯟꯅ ꯆꯥꯗꯣꯏꯅꯦ
ꯑꯠꯇ
ꯆꯥꯡ꯭ꯔꯗ
ꯌꯥꯝ ꯆꯥꯔꯕꯅꯦ
ꯇꯥꯔꯦ ꯑꯗꯨꯗꯤ ꯅꯣꯏꯁꯨ ꯅꯣꯏꯔꯛꯑꯦ
ꯅꯣꯡꯃ ꯆꯥꯛ ꯆꯥꯃꯤꯟꯅꯁꯤꯁꯦ ꯅꯠꯇ꯭ꯔꯣ
ꯑꯗꯨꯅꯦ ꯎ ꯆꯃꯅ ꯀꯥꯏꯅ ꯍꯥꯀ ꯅ
ꯅꯪ ꯀꯌꯥꯝꯅ ꯑꯣꯏꯔꯒꯦꯅꯦ ꯅꯪꯒꯤ ꯌꯥꯝ ꯅꯨꯡꯉꯥꯏꯔꯒꯦ ꯃꯊꯪ ꯍꯌꯦꯡ ꯍꯪꯆꯤꯠ ꯎꯅꯗ꯭ꯔꯒ ꯃꯊꯪ ꯅꯣꯡꯃꯥꯏꯖꯤꯡꯗ ꯆ ꯊꯦꯡꯅꯔꯁꯤꯅꯦ ꯌꯥꯕ ꯅꯠꯇ꯭ꯔꯣ
ꯍ ꯍꯣꯏ ꯊꯦꯡꯁꯦ ꯅꯪ ꯉꯁꯤ ꯆꯔ ꯆꯠꯇ꯭ꯔꯣ
ꯆ ꯁꯠꯗ
ꯑꯩ ꯊꯦꯡꯉꯦꯕ
ꯑꯣ ꯑꯣ ꯑꯣ ꯃꯁꯤ ꯍꯥꯎꯕꯁꯨ ꯈꯔ ꯉꯟꯅ ꯍꯥꯎꯕꯅꯦ ꯑꯩꯅꯗ ꯄꯨꯡ ꯇꯔꯥ ꯑꯗꯨ꯭ꯋꯥꯏꯗ ꯍꯧꯕꯅꯦ
ꯑꯗꯨꯃꯥꯏꯅ ꯍꯥꯏꯌꯦꯕ ꯄꯨꯡ ꯇꯔꯥꯗꯤ ꯑꯩꯈꯣꯏ ꯊꯕꯛ ꯂꯣꯏꯕ ꯇꯥꯏꯃꯤꯡꯅꯤ
ꯆꯥꯔꯖ ꯂꯣꯏꯁꯤꯟꯕꯁꯨ ꯊꯦꯡꯉꯦ ꯑꯁ ꯉꯁꯤ ꯄꯨꯡ ꯑꯅꯤ ꯇꯗ ꯈꯕꯗꯣ
ꯀꯣ ꯀꯩ ꯂꯩꯒꯦ
ꯀꯩꯅꯣ ꯉꯁꯤ ꯃꯣꯏ ꯚꯦꯀꯦꯁꯟꯒꯤ ꯂꯩꯑ-ꯂꯩꯕꯗꯣ ꯑꯁ ꯂꯥꯁ ꯗꯦꯅꯦꯕ ꯑꯗꯨꯒꯤ
ꯎꯝ ꯃꯣꯏ ꯀꯩꯅꯣꯗꯤ ꯁꯠꯇꯥ ꯃꯣꯏ ꯑ ꯏ-ꯏꯁꯩ ꯑꯗꯨꯝ ꯅꯣꯏ ꯄ꯭ꯔꯦꯛꯇꯤꯁ ꯇꯧꯔꯦ꯫
ꯍꯣꯏ ꯇꯧꯋꯦꯕ
ꯌꯦꯡꯕ ꯑꯗꯨꯝ ꯅꯨꯡꯉꯥꯏꯔꯝꯅꯤꯅ ꯑꯗꯨꯗꯤ
ꯑꯁ ꯅꯨꯡꯗꯤ ꯅꯨꯡꯉꯥꯏꯌꯦ ꯍꯥꯏꯕꯗꯤ ꯃꯣꯏ ꯑꯉꯥꯡꯁꯤꯡꯗꯣ ꯎꯕ ꯀꯥꯟꯗ ꯑꯩꯈꯣꯏꯒꯤꯗꯁꯨ ꯀꯣ ꯍꯔꯥꯎꯕ ꯂꯩꯌꯦꯕ ꯃꯣꯏꯅ ꯀꯩꯅꯣ ꯇꯧꯕꯁꯤꯡꯅ
ꯑꯦꯛꯇꯤꯚꯤꯇꯤꯁ ꯑꯗꯨꯝ ꯇ-ꯑꯦꯛꯇꯤꯚꯤꯁ ꯇꯧ ꯇꯧꯗ ꯂꯩꯕꯩ ꯑꯣꯏꯔꯝꯅꯤ ꯍꯧꯔꯤꯗꯣ ꯉꯟꯅ꯫
ꯎ ꯍ ꯍꯣꯏ ꯑꯗꯨꯅꯦ
ꯑ ꯌꯥꯝ ꯐꯩ ꯑꯩꯗꯤ ꯀꯔꯤ ꯒꯤꯔꯥ ꯈꯜꯂꯤꯅꯦ
ꯑꯁꯔ ꯉꯁꯤꯁꯦ ꯀꯩꯅꯣꯗ ꯈꯔꯗꯁꯨ ꯌꯥꯝ ꯁꯥꯡꯅ ꯂꯧꯗꯦꯕ ꯃꯥꯅ ꯍꯥꯏꯕꯗꯣ ꯄꯨ ꯊꯥꯔꯇꯤ ꯃꯤꯅꯤꯠꯁ ꯂꯧꯕ꯭ꯔꯥ ꯂꯧꯗꯕ꯭ꯔꯥ ꯈꯪꯗꯦ ꯌꯥꯝ ꯇꯦꯟꯅ ꯇꯧ
ꯃꯥ ꯀꯩꯅꯣ ꯎꯝ ꯇꯧꯗ꯭ꯔꯤꯉꯩꯗ ꯄꯨꯡ ꯀꯌꯥꯅꯣ ꯇꯥꯕꯗꯣ ꯄꯨꯡ ꯑꯃꯔ ꯇꯥꯈ꯭ꯔꯕꯅꯦ꯫
ꯄꯥꯁꯇꯔꯗꯤ ꯋꯥꯔꯤ ꯁꯥꯕ꯭ꯔꯣ꯫
ꯍꯣꯏ ꯁꯥꯏꯌꯦ꯫
ꯎꯝ ꯃꯥ-ꯃꯥꯗꯤ ꯃꯇꯝ ꯌꯥꯝꯅ ꯑꯦꯗꯖꯁ ꯇꯧꯕ ꯌꯥꯝ ꯍꯩꯕꯅꯤꯅ ꯁꯥꯡꯅ ꯁꯥꯡꯅ ꯂꯧꯗꯕꯅꯤ ꯃꯥꯗꯤ ꯑꯗꯨꯒ ꯑꯝ ꯃꯃꯥꯡꯗ ꯃꯃꯥꯡꯒꯤ ꯐꯥ-ꯐꯥꯗꯔꯁ ꯗꯦꯒꯤꯗꯣ
ꯑꯥ
ꯑꯗꯤ ꯀꯨꯏꯌꯦꯀꯣ
ꯑꯁ ꯀꯨꯏꯔꯦ ꯑꯗꯨꯁꯨ
ꯑꯩꯗꯤ ꯐꯝꯕ ꯑꯩꯗꯤ ꯐꯝꯕ ꯋꯥꯔꯛꯑꯕꯅꯤ꯫
ꯂꯣꯏꯒꯗ꯭ꯔꯥ ꯈꯜꯂ ꯈꯜꯂꯁꯨ ꯁꯨꯛꯂꯣꯏ ꯂꯣꯏꯗꯕ꯫
ꯎꯝ ꯑꯗꯨꯅꯤ ꯑꯁ ꯁꯝꯖꯟ ꯑꯩꯗꯤ ꯎꯝ
ꯍꯥꯏꯔꯣ
ꯂꯧꯅꯤꯡꯉꯕꯅꯦꯕ ꯑꯗꯨꯅ ꯑꯗꯨꯀꯩꯅꯣꯗ ꯗꯣ ꯁꯝꯖꯤꯜꯂꯒꯦ ꯍꯦꯛ ꯁꯝꯖꯤꯜꯂꯒꯦ ꯇꯥ ꯍꯦꯛ ꯇꯥ ꯍꯦꯛ ꯍꯥꯏꯕꯗ ꯑꯩꯗꯤ ꯃꯤ ꯅꯣꯡꯅꯔꯃꯦ
ꯍꯥꯏꯕꯗ ꯑꯩꯗꯤ ꯊꯨꯅ ꯂꯣꯏꯒꯗꯧꯕ ꯃꯥꯟꯕ꯫
ꯑꯗꯨꯅꯦ ꯑꯩꯁꯨꯅꯦ꯫
ꯂꯣꯏꯗꯕꯤꯗ ꯇꯧꯔꯂꯩ ꯀꯩꯅꯣꯗ ꯏꯃꯥꯟꯅꯕꯤꯒꯤ ꯃꯥꯒꯤ ꯃꯄꯥꯒꯤ ꯃꯅꯥꯎ ꯅꯨꯄꯥꯅꯤ ꯍꯥꯏꯌꯦ꯫
ꯑꯣ ꯑꯩ ꯁꯝꯖꯜꯂꯒꯦ ꯁꯝꯖꯜꯂꯒꯦ ꯍꯥꯏꯔꯒ ꯁꯨꯡꯂꯣꯏ ꯂꯣꯏꯗꯕꯗꯨꯗ ꯃꯤꯁꯤꯡꯁꯦ ꯅꯣꯛ ꯅꯣꯛꯑꯕꯅꯦ ꯍꯣꯏ ꯋꯥꯏ ꯑꯩꯗꯤ ꯎꯝ
ꯍꯥꯏꯔꯣ
ꯑꯩꯗꯤ ꯐꯝꯕ ꯋꯥꯔꯑꯛꯕꯅꯦꯕ ꯑꯩꯗꯤ ꯗ꯭ꯌꯨꯇꯤ ꯂꯣꯏꯔꯒꯅꯦ ꯍꯥꯏꯗꯤ ꯅꯨꯡꯗꯥꯡꯒꯤꯁꯨ ꯄꯨꯡ ꯑꯅꯤ ꯐꯥꯎ ꯇꯧꯔꯒ ꯃꯇꯦꯛ ꯈꯤꯇꯪ ꯇꯨꯝꯃꯒ ꯑꯃꯨꯛ ꯑ-ꯑꯌꯨꯛꯇ ꯍꯧꯒꯠꯂꯒ ꯗ꯭ꯌꯨꯇꯤ ꯊꯣꯛꯑꯒ ꯂꯥꯛꯄꯅꯤꯅꯀꯣ ꯐꯝꯕ ꯋꯥꯔꯛꯑꯕꯅꯦꯕ
ꯎꯝ
ꯆꯧꯀꯤꯗꯁꯨ ꯑꯃꯨꯛ ꯐꯝꯃꯤ ꯑꯗꯣ ꯕꯦꯟꯁꯇ ꯐꯝꯃꯗꯤ ꯈꯔ ꯅꯨꯡꯉꯥꯏꯗꯕ
ꯑꯩꯈꯣꯏꯁꯨ ꯆꯧꯀꯤꯗ ꯐꯝꯃꯦ ꯑꯩꯈꯣꯏ ꯑꯅꯤꯅ ꯐꯥꯔꯁꯇ ꯐꯝꯃꯤꯕ ꯑꯗꯨꯅꯗꯤ ꯗ ꯌꯥꯝ ꯅꯣꯛꯅꯤꯡꯕꯅꯦꯕ
ꯑꯗꯨꯅꯤ ꯍꯧꯗꯣ ꯀꯥꯏꯗ ꯐꯝꯒꯦ ꯀꯥꯏꯗ ꯂꯩꯒꯦ ꯑꯩ ꯃꯦꯁꯦꯖ ꯊꯥꯔꯒ ꯍꯟꯁꯨ ꯍꯜꯂꯛꯇꯦ
ꯑꯣ ꯑꯩ ꯐꯣꯟꯗꯣ ꯈꯪꯗ꯭ꯔꯦ ꯂꯥꯛꯄꯗꯣ ꯑꯗꯨꯒꯤꯅꯦ ꯑꯩꯩꯅꯣꯒꯤ ꯁꯥꯏꯖꯇ ꯂꯩꯌꯦꯕ ꯀꯣꯌꯔ ꯐꯝꯕꯒꯤ ꯅꯥꯀꯟꯗꯣ
ꯑꯣ ꯍꯣ ꯍꯣꯏ ꯑꯩꯁꯨ ꯑꯗꯨꯒꯤ ꯁꯥꯏꯠ ꯑꯗꯨꯒꯤ ꯁꯥꯏꯠꯇ ꯂꯩꯌꯦ
ꯑꯣ ꯑꯗꯨ